ꯑꯥꯗꯦ ꯇꯥꯏꯀꯣ ꯑ ꯇꯥꯏꯀꯣ ꯎ ꯀꯔꯤ ꯌꯥꯎꯔꯒ ꯂꯩꯕ꯭ꯔꯣ
ꯑꯥ ꯍꯤꯞꯂꯒ ꯂꯩꯌꯦ ꯐꯃꯨꯡꯗ
ꯎꯝ ꯏꯪꯕꯒꯤ ꯑꯣꯏꯔꯝꯒꯅꯤꯅꯦ
ꯏꯪꯕꯗꯤ ꯏꯪꯗꯦꯗ
ꯁꯥꯔꯗꯤ ꯐꯃꯨꯡ ꯐꯃꯨꯡꯗ ꯂꯩꯕ ꯉꯝꯂꯣꯏꯕ
ꯍꯣꯏ ꯑꯗꯨ ꯍꯧꯖꯤꯛꯇꯤ ꯈꯔ ꯍꯟꯊꯔꯦꯅ ꯁꯥꯕꯗꯨꯁꯨ
ꯎꯝ ꯄꯨꯡ ꯁꯥꯔꯁꯨ ꯄꯨꯡ ꯑꯍꯨꯝ ꯑꯗꯨ ꯋꯥꯏ ꯑꯗꯨꯕꯨ ꯑꯣꯏꯔꯗꯤ ꯈꯔꯗꯤ ꯁꯥ ꯍꯟꯊꯕꯗꯤ ꯍꯟꯊꯥꯕꯅꯤꯗ
ꯎꯝ
ꯅꯣꯡ ꯆꯨꯗ꯭ꯔꯣ ꯉꯁꯤ ꯅꯣꯏ ꯅꯣꯏ ꯅꯣꯏ ꯂꯣꯝꯗꯗꯤ
ꯅꯣꯡ ꯈꯤꯇꯪ ꯇꯥꯕꯒꯨꯝ ꯇꯧꯋꯦ ꯉꯁꯥꯏꯗꯣ ꯈꯤꯇꯪ ꯇꯥꯏꯑ ꯑꯗꯨꯒꯤ ꯈꯔ ꯁꯥꯕ ꯍꯟꯊꯈ꯭ꯔꯦꯕ
ꯑꯣ ꯑꯩꯈꯣꯏꯗꯤ ꯑꯌꯨꯛꯇꯗꯤ ꯐꯖꯅ ꯆꯨꯕꯅꯦ ꯎꯝ ꯑꯌꯨꯛꯇꯗꯤ ꯐꯖꯅ ꯆꯨꯑꯦ ꯕꯥꯔꯣ ꯃꯃꯥꯡꯗꯀꯣ ꯑꯔꯣ ꯑꯗꯨꯒ ꯕꯔꯨ ꯃꯇꯨꯡꯗꯗꯤ ꯅꯨꯡꯁꯥ ꯑꯃꯨꯛ ꯍꯟꯅ ꯁꯔꯛ ꯑꯦ ꯑꯗꯨ ꯂꯣꯏꯔꯒ ꯄꯨꯡ ꯑꯍꯨꯝ ꯑꯗꯨꯋꯥꯏꯗ ꯅꯣꯡ ꯑꯃꯨꯛ ꯆꯨꯊꯥꯔꯛꯄ
ꯎꯝ ꯎꯝ
ꯍꯧꯖꯤꯛꯇꯤ ꯏꯪꯈ꯭ꯔꯦ
ꯎꯝ ꯈꯔ ꯅꯨꯡꯉꯥꯏꯔꯦ ꯍꯧꯖꯤꯛꯇꯤ ꯁꯤꯗꯁꯨ ꯀꯅꯥ ꯀꯅꯥ ꯂꯩꯔꯤꯅꯣ
ꯍꯧꯖꯤꯛꯁꯦ ꯏꯆꯥꯅꯨꯄꯥꯁꯦ ꯇꯨꯝꯈ꯭ꯔꯦ ꯏꯆꯥꯅꯨꯄꯥꯕꯨ ꯑ ꯄꯨꯔꯒ ꯐꯝꯂꯒ ꯂꯩꯕ ꯅꯣꯏꯗꯤ ꯀꯔꯤ ꯇꯧꯔꯅꯤ
ꯎꯝ ꯏꯅꯥꯎ ꯅꯨꯄꯥꯒ ꯂꯩꯌꯦ ꯂꯩꯕꯕꯨꯗꯤ
ꯀꯔꯤ ꯃꯊꯦꯜ ꯇꯧꯔꯅꯤ ꯅꯨꯡꯗꯥꯡꯒꯤ
ꯅꯨꯡꯗꯥꯪꯒꯤ ꯀꯩꯅꯣ ꯈꯪꯗꯦꯗ ꯑꯗꯨꯝ ꯑꯔꯩ ꯑꯔꯩꯕ ꯊꯣꯡꯉ ꯑꯗꯨꯝ ꯆꯥꯒꯅꯤꯗ ꯍꯣꯔꯦꯟ ꯀꯔꯤ ꯆꯥꯁꯤꯔꯣ ꯍꯋꯥꯏꯒꯨꯝꯕ ꯍꯋꯥꯏ ꯑꯁꯥꯡꯕꯤꯗꯣ ꯑꯗꯨꯒꯨꯝꯕ ꯆꯥꯕ ꯌꯥꯏ
ꯎꯝ ꯗꯥꯎꯗꯤ ꯍꯥꯎꯋꯦ ꯅꯣꯏꯗꯤ ꯗꯥꯎꯜ ꯗꯥꯎꯜ ꯍꯥꯎꯗ꯭ꯔꯥ ꯑꯈꯣꯏꯁ ꯑꯩꯈꯣꯏꯗꯤ ꯉꯥꯅꯨ ꯊꯣꯡꯉꯒ ꯂꯩꯌꯦꯦ ꯎꯝ ꯉꯁꯤꯗꯤ ꯌꯨꯝꯗ ꯀꯩꯅꯣ ꯇꯧꯔꯣꯏ ꯑꯦꯟꯁꯥꯡ ꯍꯥꯞꯔꯣꯏ ꯏꯆꯦꯟꯅ ꯃꯣꯏꯒꯤ ꯌꯨꯝꯗ ꯑꯣꯏꯅ ꯊꯣꯡ ꯕꯤꯔꯒꯦ ꯍꯥꯏꯌꯦꯦ ꯆꯥꯛꯇꯤ ꯊꯣꯡꯒꯅꯤ ꯏꯟꯁꯥꯡꯗꯤ ꯊꯣꯡꯂꯔꯣꯏ
ꯅꯨꯡꯉꯥꯏ ꯍꯒꯗꯤ ꯍꯩ
ꯅꯥꯟꯅꯨ ꯄꯝ꯭ꯔꯥꯗ ꯅꯣꯏꯁꯣ
ꯉꯅꯨ ꯎꯝ ꯑꯗꯨꯝ ꯍꯥꯎꯋꯦꯅ ꯉꯅꯨꯗꯤ
ꯎꯝ ꯑꯩꯈꯣꯏꯗꯤ ꯀꯩ ꯍꯥꯏ ꯍꯥꯏꯁꯤꯔꯥ ꯉꯥꯅꯨꯁꯦ ꯌꯥꯝ ꯃꯥꯟꯕꯒꯤ ꯀꯔꯤ ꯍꯥꯏꯁꯤꯔꯥ ꯎꯝ ꯄꯥꯟꯈ꯭ꯔꯦ ꯃꯅꯝꯁꯨꯀꯣ ꯑꯗꯨꯝ ꯂꯩꯕꯅꯤꯅ ꯌꯥꯝ ꯄꯥꯝꯕꯗꯤ ꯇꯧꯗ꯭ꯔꯦ ꯌꯥꯝ ꯄꯥꯝꯃꯦ ꯑꯗꯨꯃꯥꯏꯅ ꯇꯧꯔꯦ
ꯎꯝ ꯑꯗꯨꯗꯤ ꯅꯣꯏ ꯌꯣꯟꯕꯁꯨ ꯌꯣꯟꯉꯝꯒꯅꯤꯅ ꯅꯣꯏ ꯉꯥꯅꯨ
ꯍꯣꯏ ꯎꯝ ꯌꯣꯜꯂꯦ
ꯅꯣꯏꯔꯣꯝꯗ ꯈꯔ ꯍꯣꯡꯕ꯭ꯔꯅꯤ
ꯈ꯭ꯋꯥꯏꯗꯒꯤ ꯆꯥꯎꯕ ꯀꯦꯖꯤ ꯀꯔꯤ ꯍꯥꯏꯁꯤꯔꯥ ꯈ꯭ꯋꯥꯏꯗꯒꯤ ꯆꯥꯎꯕꯗꯤ ꯋꯥꯟ ꯋꯥ ꯊꯥꯎꯖꯟ ꯋꯥꯟ ꯊꯥꯎꯖꯟ ꯁꯚꯦꯟ ꯍꯟꯗ꯭ꯔꯦꯗ ꯑꯩꯠ ꯍꯟꯗ꯭ꯔꯦꯗ ꯑꯣꯏꯔꯦ
ꯎꯝ ꯑꯩ ꯈꯔ ꯍꯣꯡꯡꯂꯦ ꯑꯗꯨꯗꯤ ꯑꯩꯈꯣꯏꯔꯣꯝꯗ ꯌꯥꯝ ꯆꯥꯎꯕꯗ ꯇꯨ ꯊꯥꯎꯖꯟ ꯃꯈꯥ ꯇꯥꯗ꯭ꯦꯕ
ꯑꯣ ꯑꯣ ꯇꯨ ꯊꯥꯎꯖ ꯇꯨ ꯊꯥꯎꯖ ꯃꯛꯇꯛꯇ ꯌꯥꯎꯗ꯭ꯔꯔꯤꯌꯦ ꯎꯝ ꯐꯖ ꯃꯨꯛꯇꯤ ꯌꯥꯎꯗ꯭ꯔꯔꯤꯗ ꯍꯧꯖꯤꯛꯇꯤ
ꯆꯍꯤ ꯀꯌꯥꯒꯨꯝꯕ ꯆꯍꯤ ꯆꯍꯤ ꯁꯨꯕ ꯁꯨꯕ꯭ꯔꯥ ꯑꯗꯨꯁꯤꯡꯗꯣ
ꯑꯣ ꯆꯍꯤ ꯑꯅꯤ ꯍꯦꯟꯕ ꯌꯥꯎꯋꯦ
ꯑꯣ ꯆꯍꯤ ꯑꯅꯤ ꯍꯦꯟꯕꯗ ꯂꯤꯁꯤꯡ ꯑꯅꯤ ꯌꯧꯗꯦꯕꯀꯣ
ꯌꯥꯎꯗꯦ
ꯑꯣ ꯑꯗꯨꯗꯤ ꯈꯔ ꯍꯣꯡꯉꯦ ꯎꯝ ꯑꯩꯈꯣꯏꯗꯒꯤꯗꯤ ꯑꯗꯨꯝ ꯈꯔ ꯍꯣꯡꯈ꯭ꯔꯦ ꯅꯣꯏꯗ
ꯑꯣ
ꯀꯔꯤꯒꯨꯝꯕ ꯗꯔꯀꯥꯔ ꯂꯩꯔꯗꯤ ꯅꯣꯏꯗ ꯀꯣꯜ ꯇꯧꯔꯛꯀꯦ ꯉꯥꯅꯨ ꯂꯩꯅꯕ ꯎꯝ ꯉꯥꯅꯨꯁꯦ ꯀꯃꯥꯏ ꯊꯣꯡꯅ ꯅꯣꯏ ꯆꯥꯟꯅꯥꯏꯌꯦ ꯑꯩꯈꯣꯏꯗꯤ ꯀꯔꯤ ꯍꯥꯏꯁꯤꯔꯣ ꯎꯇꯤ ꯇꯥꯏꯞ ꯇꯧꯕꯗꯣ
ꯍꯣꯏ ꯍꯣꯏ ꯆꯒꯦꯝꯄꯣꯡꯗꯣ
ꯆꯒꯦꯝꯄꯣꯡ ꯇꯧꯕꯗꯣ ꯍꯣꯏ ꯑꯗꯨ ꯇꯥꯏꯞꯇ ꯇꯧꯋꯦ ꯑꯩꯈꯣꯏꯗꯤ ꯑꯌꯥꯝꯕ
ꯑ ꯁꯤꯒꯦꯝ ꯄꯣꯡ ꯑꯣꯏꯅ ꯍꯥꯎꯋꯦ ꯍꯥꯏꯌꯦꯦ ꯑꯣ ꯑꯩꯈꯣꯏ ꯀꯔꯤ ꯎꯝ ꯏꯃꯨꯡ ꯃꯅꯨꯡ ꯈꯛꯇ ꯆꯥꯔꯗꯤ ꯆꯒꯦꯝ ꯎꯄꯣꯡ ꯑꯣꯏꯅ ꯇꯧꯋꯦ ꯃꯤ ꯆꯥꯛ ꯀꯧꯕꯒꯨꯝꯕ ꯇꯧꯔꯗꯤꯀꯣ ꯆꯒꯦꯝꯄꯣꯛꯗꯣ ꯎꯝ ꯑꯩꯒꯤ ꯅꯨꯄꯥꯅ ꯀꯩ ꯊꯣꯡꯍꯟꯅꯤꯡꯗꯦ ꯍꯥꯏꯅꯀꯣ ꯊꯥꯎ ꯉꯥꯎꯔꯒ ꯑꯗꯨꯝ ꯊꯣꯡꯉꯦ ꯑꯗꯨ ꯑꯣꯏꯔꯁꯨ ꯌꯨꯝ ꯏꯃꯨꯡ ꯃꯅꯨꯡ ꯆꯥꯔꯗꯤ ꯑꯗꯨꯝ ꯆꯒꯦꯝꯄꯣꯡ ꯑꯣꯏꯅ ꯇꯧꯋꯤꯗ꯫
ꯎꯝ ꯎꯝ ꯎꯝ ꯆꯒꯦꯝꯄꯣꯝ ꯑꯣꯏꯅ ꯑꯗꯨꯝ ꯃꯈꯣꯏꯁꯨ ꯑꯗꯨꯝ ꯆꯥꯏꯌꯦ꯫ ꯉꯥꯅꯨ ꯆꯥꯔꯗꯤ ꯑꯗꯨꯝ ꯑꯌꯥꯝꯕꯗꯣ ꯑꯗꯨꯝ ꯆꯥꯕ꯫
ꯌꯦꯝꯄꯣꯡ ꯑꯣꯏꯅ ꯍꯥꯎꯕꯅꯤ꯫
ꯎꯝ ꯫ ꯅꯣꯏꯔꯣꯝꯗ ꯐꯥꯝꯒꯨꯝꯕ ꯇꯧꯕ꯭ꯔꯣ? ꯀꯔꯤ ꯀꯔꯤ ꯐꯥꯝꯒꯨꯝꯕ ꯇꯧꯕꯔꯣ? ꯑꯩ ꯂꯥꯐꯨ ꯂꯐꯣꯏꯒꯤ
ꯑꯣꯏ ꯌꯥꯝ ꯇꯧ ꯌꯥꯝ ꯇꯧꯋꯦ꯫ ꯇꯤꯡꯂꯧ ꯌꯥꯝ ꯂꯩꯌꯦ ꯐꯥꯔꯝ ꯒꯨꯝꯕꯁꯨ ꯌꯥꯝ ꯂꯩꯌꯦ꯫ ꯑꯩꯈꯣꯏꯗꯤ ꯇꯧꯗꯦ ꯑꯗꯨ ꯑꯣꯏꯔꯁꯨ ꯈꯨꯟꯗ ꯂꯩꯕꯁꯤꯡꯗꯤ ꯑꯗꯨꯝ ꯃꯤ ꯃꯤ ꯑꯌꯥꯝꯕ
ꯎꯝ ꯎꯝꯍꯝ ꯅꯪ ꯍꯧꯖꯤꯛ ꯆꯤꯡ ꯂꯩꯕ꯭ꯔꯣ ꯇꯝꯄꯥꯛꯇ ꯂꯩꯕ꯭ꯔꯣ?
ꯆꯤꯡꯗ ꯂꯩꯕꯅꯦ꯫
ꯑꯣ
ꯆꯤꯡꯗꯅꯦ꯫
ꯅꯦꯠꯋꯥꯔꯛ ꯁꯦ ꯑꯗꯨꯝ ꯌꯥꯏꯀꯣ ꯍꯧꯖꯤꯛ
ꯌꯥꯏ ꯍꯣꯏ ꯃꯩꯁꯨ ꯂꯥꯛꯇꯦ ꯐꯥꯑꯝ ꯌꯥꯏ꯫ ꯃꯩ ꯂꯥꯛ ꯇꯩ ꯍꯦꯟꯅ ꯐꯥꯕꯅꯦ
ꯎꯝ ꯍꯝ ꯁꯤꯡꯅꯗꯦꯔꯖ ꯕꯣꯜ ꯌꯦꯡꯉꯦ ꯃꯣꯔꯅꯤꯡꯗ
ꯑꯣ ꯃꯣꯔꯅꯤꯡ ꯃꯣꯔꯅꯤꯡ ꯄꯨꯡ ꯀꯌ꯭ꯥ ꯗ ꯁꯤꯛꯁ ꯊꯔꯇꯤꯒꯤ
ꯎꯐ ꯃꯣꯔꯅꯤꯡ ꯌꯦꯡꯗ꯭ꯔꯦ ꯉꯟ ꯅꯍꯥꯟꯒꯤ ꯑꯩ ꯍꯥꯏꯕꯅꯦ ꯉꯔꯥꯡꯒꯤ ꯖꯄꯥꯟꯒꯤ ꯖꯄꯥꯟꯒ ꯄ꯭ꯔꯖꯤꯜ ꯁꯅꯥꯕꯗꯣ ꯉꯛ ꯇꯦꯟ ꯊꯥꯔꯇꯤꯗꯅꯤꯅ ꯅꯨꯡꯗꯥꯡꯗ
ꯍꯣꯏ ꯍꯣꯏ
ꯑꯗꯨ ꯌꯦꯡꯕꯅꯦ ꯑꯩ ꯅꯍꯥꯟꯒꯤ ꯈꯜꯂꯨꯕ
ꯎꯝ꯫ ꯑꯗꯨꯗꯤ ꯌꯦꯡꯉꯦ ꯑꯩꯁꯨ ꯅꯨꯡꯁꯤꯕꯅ ꯎꯝ ꯅꯨꯡꯁꯤꯕꯗꯣ ꯖꯄꯥꯟꯁꯤꯡꯕꯨ
ꯎꯝ
ꯌꯥꯝ ꯅꯨꯡꯁꯤꯌꯦ
ꯌꯥꯝ ꯅꯨꯡꯁꯤꯅꯦ ꯑꯩꯈꯣꯏꯁꯨ ꯑꯩꯈꯣꯏꯒꯤ ꯁꯛꯁꯨ ꯈꯔ ꯃꯥꯟꯕ ꯃꯣꯏꯁꯤꯡꯗꯣ
ꯈꯔ ꯈꯛ-ꯈꯛꯇ ꯅꯠꯇ꯭ꯔꯦꯅꯦ ꯌꯥꯝ ꯃꯥꯜꯂꯦꯕ
ꯈꯣꯏꯒꯤ ꯍꯥꯏꯕꯗꯤ ꯃꯣꯏ ꯃꯣꯡꯒꯣꯂꯣꯏꯗ ꯍꯥꯏꯅ ꯑꯩꯈꯣꯏꯒꯤ
ꯑꯝ
ꯏꯒꯨꯝꯕꯅꯦꯕ ꯑꯍꯝ
ꯍꯣꯏ ꯍꯣꯏ ꯑꯗꯨꯅꯦ ꯎꯝ ꯫ꯌꯥꯝ ꯃꯥꯟꯕꯅꯦ ꯌꯥꯝ ꯅꯨꯡꯁꯤꯌꯦ ꯑꯗꯨꯒ ꯑꯩꯈꯣꯏꯅ ꯁꯞ ꯄꯣꯔꯠ ꯇꯧꯕ ꯇꯥꯕꯅꯤꯅꯦ ꯃꯣꯏꯕꯨꯗꯤ ꯑꯩꯈꯣꯏꯅ ꯁꯞꯄꯣꯔꯠ ꯇꯧꯗ꯭ꯔꯗꯤ ꯀꯅꯥꯅ ꯇꯧ-ꯇꯧꯕꯤꯅꯤ ꯑꯃꯨꯛꯀ
ꯎꯝ ꯍꯣꯏꯅꯦ ꯑꯈꯣꯏꯗꯤ ꯇꯤꯝꯁꯨ ꯂꯩꯇꯦ ꯍꯦꯍꯦ ꯑꯦ ꯑꯗꯨꯒꯨꯝꯕ ꯈꯛꯇ ꯉꯥꯏꯔꯦꯅꯦ
ꯏꯟꯗꯤꯌꯥ ꯏꯟꯗꯤꯌꯥ ꯁꯧ-ꯁꯄꯣꯔꯠ ꯏꯟꯗꯤꯌꯥ ꯑꯣꯏꯔꯁꯨꯀꯣ ꯖꯄꯥꯟꯕꯨ ꯍꯦꯟꯅ ꯅꯨꯡꯁꯤꯗ ꯑꯩꯈꯣꯏ ꯁꯛ ꯃꯥꯟꯅꯕꯒꯤ
ꯎꯝ
ꯏꯟꯗꯤꯌꯥꯗꯤ ꯁꯥꯟꯅꯕꯗꯨ ꯁꯥꯟꯅꯕꯕꯨꯗꯤ ꯁꯥꯟꯅꯗꯦ ꯑꯗꯨ ꯑꯣꯏꯔꯁꯨ ꯅꯨꯡꯁꯤꯕꯗꯣ ꯀꯗ꯭ꯔꯤ ꯌꯥꯝꯅ ꯇꯣꯉꯂꯦ ꯑꯗꯨ ꯑꯣꯏꯔꯁꯨ ꯅꯨꯡꯁꯤꯕ ꯌꯥꯝ ꯍꯦꯂꯕ ꯃꯣꯏꯕꯨꯣ
ꯎꯝ ꯅꯣꯔꯠ ꯏꯁ ꯃꯤꯁꯤꯡꯅꯗꯤ ꯑꯗꯨꯝ ꯁꯞꯄꯣꯔꯠ ꯇꯧꯋꯤꯗ ꯂꯣꯏꯅ
ꯎꯝ ꯍꯣꯏ ꯉꯔꯥꯡꯁꯨ ꯑꯩꯈꯣꯏ ꯕꯣꯠ ꯇꯧꯅꯕꯅꯦ ꯑꯩꯅ ꯑꯩꯗꯤ ꯀꯔꯤ ꯀꯔꯤ ꯑꯣꯏꯔꯁꯨ ꯖꯄꯥꯟ ꯑꯣꯏꯅ ꯄꯣꯔꯠ ꯇꯧꯔꯒꯦ ꯍꯥꯏꯕꯗꯣ ꯏꯕꯥꯅꯤꯅ ꯑꯩꯒꯤ ꯏꯃꯥꯟꯅꯕꯤꯗꯣ ꯗꯤ ꯀꯩꯅꯣꯗ ꯕ꯭ꯔꯦꯖꯦꯟꯒꯤ ꯀꯩꯅꯣ ꯑꯥꯔꯖꯦꯟꯇꯤꯅꯥꯒꯤ ꯐꯦꯟꯁꯅꯦꯕ ꯑꯗꯨꯅ ꯑꯩꯗꯤ ꯀꯅꯥꯒꯤ ꯁꯞꯄꯣꯔꯠ ꯇꯧꯁꯤꯔꯥ ꯈꯪꯗ꯭ꯔꯦ ꯑꯗꯨ ꯑꯣꯏꯔꯁꯨ ꯀꯅꯥ ꯀꯅꯥꯕꯨ ꯁꯞꯄꯣꯔꯠ ꯇꯧꯔꯥ ꯍꯥꯏꯅ ꯑꯃꯨꯛ ꯍꯪꯈꯤꯒꯦ ꯍꯥꯏꯅ ꯍꯪꯅꯒ ꯖꯄꯥꯟ ꯂꯣꯏꯗꯃꯛ ꯖꯄꯥꯟ ꯍꯥꯏꯌꯦ ꯍꯥꯏꯌꯦꯦ ꯑꯗꯨꯅ ꯑꯁ ꯖꯄꯥꯟ ꯑꯣꯏꯅꯧ ꯆꯠꯈ꯭ꯔꯒꯦ ꯍꯥꯏꯅꯀꯣ
ꯍꯣꯏ ꯇꯧꯕꯅꯤ ꯃꯣꯏꯗꯣ ꯕ꯭ꯔꯥꯖꯤꯜꯁꯨ ꯂꯥꯁ ꯃꯤꯅꯤꯠꯇ ꯆꯟꯈꯤꯕꯅꯤ
ꯎꯝ
ꯑꯅꯤ ꯑꯅꯤꯗꯤ ꯇꯧꯕꯅꯤꯀꯣ
ꯎꯝ
ꯑꯦ ꯑꯃꯃꯝꯗꯤ ꯇꯧꯋꯍꯦ ꯑꯗꯨ ꯂꯥꯁ ꯃꯤꯅꯤꯠꯇ ꯕ꯭ꯔꯥꯖꯤꯜꯅ ꯑꯃꯨꯛ ꯆꯟꯈ꯭ꯔꯕ
ꯍꯣꯏ ꯑꯗꯨꯅꯦ
ꯂꯣꯏꯔꯝꯗꯥꯏꯗ
ꯎꯝ
ꯎꯝ ꯑꯗꯨ ꯆꯟꯗ꯭ꯔꯦ ꯄꯦꯅꯥꯜꯇꯤ ꯐꯥꯎ ꯀꯥꯎꯕ ꯌꯥ ꯄꯦꯅꯥꯜꯇꯤ ꯀꯥꯎꯔꯤꯅꯤ ꯀꯥꯎꯔꯨꯁ
ꯍꯣꯏ ꯑꯗꯨꯅꯤ ꯎꯝ ꯑꯍꯣꯏ ꯎꯝ ꯑꯗꯨꯅꯤ
ꯎꯝ ꯃꯣꯏꯗꯣ ꯑꯁ ꯃꯤꯗꯤ ꯌꯥꯝ ꯐꯩꯌꯦ ꯃꯣꯏꯒꯤ ꯗꯤꯁꯤꯄ꯭ꯂꯤꯟꯒꯨꯝꯕꯗꯤ
ꯍꯣꯏ ꯑꯗꯨꯅꯦ ꯃꯣꯏꯒꯤ ꯀꯩꯅꯣ ꯄꯣꯔꯁꯨ ꯑꯇꯩꯒꯤ ꯀꯟꯇ꯭ꯔꯤꯁꯨ ꯄꯨꯔꯗꯤꯔꯤ ꯀꯔꯤꯁꯨ ꯀꯔꯤ ꯀꯔꯤ ꯍꯥꯏꯁꯤꯦꯔꯥ ꯊꯝꯃꯣꯏꯀꯥꯏꯕ ꯂꯩꯇꯦꯗꯅ
ꯎꯝ
ꯃꯣꯏ ꯍꯦꯛ ꯄꯔꯒ ꯃꯤ ꯃꯌꯥꯝꯁꯦ ꯊꯝꯃꯣꯏ ꯀꯥꯏꯕꯗꯣ
ꯎꯝꯝ
ꯃꯣꯏꯒꯤ ꯗꯤꯁꯤꯄ꯭ꯂꯤꯟꯗ ꯑꯣꯏꯕꯅꯦꯕ ꯑꯗꯣ
ꯎꯝ ꯃꯣꯏꯗꯤ ꯃꯤꯉꯣꯟꯗ ꯌꯥꯝ ꯔꯦꯁꯄꯦꯛ ꯇꯧꯋꯤꯗꯅ
ꯍꯣꯏ ꯍꯣꯏ ꯑꯗꯨꯅꯦ ꯑꯗꯨꯒꯤꯅꯦ ꯅꯨꯡꯁꯤꯕ ꯍꯦꯟꯕꯗꯣ
ꯋꯥꯔꯜ ꯀꯞ ꯋꯥꯔꯜ ꯀꯞ ꯍꯧꯕꯗꯒꯤ ꯃꯣꯏꯗꯤ ꯏꯁꯇꯦꯗꯤꯌꯝ ꯏꯁꯇꯦꯗꯤꯌꯝꯒꯨꯝꯕ ꯁꯦꯡꯗꯣꯛ ꯁꯦꯡꯖꯤꯟ ꯑꯗꯨꯝ ꯇꯧꯋꯦꯕ ꯃꯣꯏ
ꯍꯣꯏ ꯑꯗꯣ ꯑꯗꯣ ꯏꯁꯇꯨꯗꯤꯝ ꯁꯦꯡꯕ ꯅꯨꯄꯥꯅ ꯃꯣꯏ ꯄꯣꯛꯈ꯭ꯔꯦ ꯍꯥꯏꯔꯒ ꯀꯞꯂꯒ ꯂꯩꯕꯗꯣ ꯀꯞꯂꯤꯡ ꯑꯁꯦꯡꯕ ꯃꯣꯏꯕꯨ ꯌꯦꯡꯂꯥꯗꯤꯀꯣ
ꯎꯝ ꯌꯥꯝ ꯅꯨꯡꯁꯤꯕ ꯇꯤꯝ ꯑꯃꯅꯤ
ꯎꯝ ꯍꯣꯏꯅꯦ
ꯎꯝ ꯀꯔꯤꯗꯤ ꯎꯄꯥꯏ ꯂꯩ ꯁꯅꯥꯗꯤ ꯑꯃ ꯉꯝꯕ ꯇꯥꯔꯦꯅ
ꯍꯣꯏ ꯑꯗꯨꯅꯦ ꯑꯩꯈꯣꯏꯅ ꯉꯝꯍꯟꯅꯤꯡꯂꯁꯨꯀꯣ ꯎꯄꯥꯏ ꯂꯩꯇꯦꯕ ꯀꯔꯤ ꯇꯧꯔꯨꯅꯤ
ꯗ ꯍꯌꯦꯡꯗꯤ
ꯀꯔꯤ ꯍꯣꯠꯅꯔꯒ ꯂꯩꯕ꯭ꯔꯥ ꯅꯪꯗꯤ
ꯑꯩ ꯍꯧꯖꯤꯛꯀꯥꯟꯗꯤ ꯀꯩꯁꯨ ꯊꯩꯗꯣꯛꯄ ꯇꯧꯗ꯭ꯔꯦꯗ ꯑꯗꯨꯝ ꯑꯩ
ꯒ
ꯂꯩꯔꯤ ꯑꯗꯨꯝ ꯉꯥꯏꯍꯥꯛ ꯄꯨꯨꯊꯥ ꯒꯦꯅꯥ ꯀꯦ
ꯑꯣ
ꯊꯕꯛ ꯊꯣꯏꯗꯣꯛꯄ ꯇꯧꯗ꯭ꯔꯤꯗ ꯑꯗꯨꯝ ꯌꯨꯝꯗ ꯇꯨꯝ ꯂꯩꯔꯤ
ꯑꯣ ꯄꯣꯊꯥꯎ ꯃꯇꯝ ꯃꯇꯝ ꯂꯩꯌꯦꯅ ꯑꯩ ꯑꯩꯗꯤ ꯀ꯭ꯔꯤꯁꯨ ꯇꯧꯗꯦ ꯍꯥꯎꯁ ꯋꯥꯏꯐꯅꯦ ꯀꯔꯤꯁꯨ ꯇꯧꯗꯦ ꯍꯧꯖꯤꯛꯇꯤ ꯏꯆꯥ ꯑꯉꯥꯡ ꯂꯩꯕꯅꯤꯅꯀꯣ ꯍꯥꯟꯅꯗꯤ ꯑꯣꯖꯥ ꯇꯧꯔꯝꯃꯦ ꯑꯗꯨ ꯑꯣꯏꯔꯁꯨ ꯍꯧꯖꯤꯛꯀꯥꯟꯗꯤ ꯑꯗꯨꯝ ꯐ꯭ꯔꯤꯗ ꯂꯩꯔꯦ ꯑꯉꯥꯡ ꯆꯍꯤ ꯐꯥꯗ꯭ꯔꯤꯑꯕ
ꯎꯝ ꯎꯝ
ꯊꯥ ꯃꯉꯥ ꯈꯛꯇ ꯉꯏꯔꯤꯌꯦ ꯑꯗꯨꯒꯤ ꯆꯠꯊꯣꯛꯄꯁꯨ ꯌꯥꯗꯦ
ꯑꯗꯨꯅꯤ ꯑꯗꯨꯗꯤ ꯊꯕꯛ ꯌꯥꯝ ꯆꯤꯜꯂꯝꯒꯅꯤ
ꯍꯣꯏꯣꯏ
ꯊꯅꯥ ꯑꯣꯖꯥ ꯑꯣꯖꯥ ꯇꯧꯔꯝꯃꯤꯕ
ꯍꯣꯏ ꯁ꯭ꯀꯣꯜꯒꯤꯅꯦ
ꯑꯣ ꯑꯣꯖꯥ ꯇꯧꯕꯒꯤ ꯑꯦꯛꯁꯄꯤꯔꯤꯌꯦꯟꯁ ꯑꯣꯏ ꯑꯩꯁꯨ ꯈꯤꯇꯪ ꯇꯧꯋꯕ
ꯑꯥ
ꯑꯣꯖꯥ ꯑꯩꯁꯨ ꯃꯄꯥꯟꯗ ꯑꯣꯖꯥ ꯆꯍꯤ ꯑꯃ ꯇꯧꯔꯨꯔꯦ ꯑꯗꯨꯒ ꯍꯜꯂꯛꯄꯅꯦ ꯃꯄꯥꯟꯗꯒꯤ
ꯑꯣ
ꯉꯥꯏꯍꯥꯛ ꯄꯣꯊꯥꯒꯦꯅ ꯍꯧꯖꯤꯛꯇꯤ ꯊꯕꯛ ꯀꯩꯝꯇ ꯇꯧꯗ꯭ꯔꯦꯗ
ꯑꯝꯝ ꯄꯣꯊꯥ ꯑꯣꯖꯥ ꯇꯧꯕꯁꯨ ꯌꯥꯝ ꯋꯥꯕꯅꯦ ꯑꯉꯥꯡꯁꯤꯡꯕꯨ
ꯑꯉꯥꯡꯁꯤꯡ ꯎꯝ ꯑꯉꯥꯡꯁꯤꯡ ꯑꯁ ꯁꯤꯟꯅꯕꯁꯤ ꯊꯥꯊꯥ ꯅꯠꯇꯦꯅꯦ ꯐꯒꯤꯅꯠꯇꯅꯦ ꯌꯥꯝ ꯀꯩꯅꯣ ꯌꯥꯝ ꯂꯨꯕ ꯊꯧꯗꯥꯡ ꯑꯃꯅꯦꯕ
ꯍꯣꯏ ꯑꯗꯨꯒ ꯑꯩꯈꯣꯏꯁꯨ ꯑꯩꯈꯣꯏꯒꯤ ꯄꯦꯁꯦꯟꯁꯨ ꯌꯥꯝ ꯗꯔꯀꯥꯔ ꯂꯩꯌꯦꯀꯣ
ꯐꯨ ꯐꯨ ꯁꯤ ꯍꯥꯏꯗꯅ
ꯍꯣꯏ ꯑꯗꯨ